ꯑ ꯇꯥꯏ ꯇꯥꯏ
ꯑꯥ ꯌꯨꯝꯗꯅꯦ ꯌꯨꯝꯗꯅꯦ
ꯁꯤꯠ ꯊꯕꯛ ꯂꯩꯕ꯭ꯔꯣ ꯅꯪ
ꯍꯧꯖꯤꯛꯇꯤ ꯂꯩꯇ꯭ꯔꯦ ꯍꯜꯂꯛꯑꯦ ꯊꯕꯛꯁꯨ ꯂꯣꯏꯔꯦ
ꯋꯦꯗꯔꯁꯤ ꯌꯥꯗ‌ꯦꯅꯦ
ꯋ‌ꯦꯗꯔꯁꯤ ꯈꯔ ꯇꯧꯋ‌ꯦꯅꯦ
ꯑꯦ ꯑꯗꯨꯅꯦ ꯑꯗꯨ ꯑꯁ ꯈꯥꯡꯕ ꯀꯟꯕ ꯇꯥꯕꯅꯦ ꯑꯩꯈꯣꯏꯁꯨ ꯀꯩꯅꯣ ꯋꯦꯗꯔ ꯑꯗꯨꯃ ꯈꯤꯇꯪ ꯇꯧꯋꯦ ꯍꯥꯏꯔꯒ ꯆꯠꯊꯣꯛꯑꯗꯤ ꯌꯥꯔꯔꯣꯏꯅꯦ
ꯑꯗꯨꯅꯦ ꯑꯗꯨ ꯑꯗꯨ ꯇꯧꯔ ꯂꯩꯔꯗꯤ ꯍꯛꯆꯥꯡꯁꯦ ꯆꯣꯛꯊꯔꯒꯀꯣ ꯂ‌ꯦꯡꯕ ꯌꯥꯔꯔ‌ꯣꯏ ꯍꯣꯔꯦꯟ
ꯉꯁꯤ ꯅꯨꯡꯗꯥꯡ ꯂꯩꯕ꯭ꯔꯣ ꯕꯣꯜꯖ‌ꯦ ꯍꯌꯦꯡꯔꯣ ꯉꯁꯤꯔꯣ
ꯈꯪꯗ‌ꯦꯅ‌ꯦ
ꯍꯣꯔꯦꯟ ꯄꯨꯡ ꯑꯅꯤꯗ ꯃꯥꯜꯂꯤꯗ ꯅꯨꯡꯊꯤꯟꯗ
ꯅꯨꯡꯗꯥꯡꯗ
ꯍꯣꯏ ꯇꯨ ꯊꯥꯔꯇꯤꯗꯔ ꯑꯣꯏꯕꯒꯨꯝ ꯇꯧꯕꯅꯦ
ꯑꯣꯏꯔꯝꯒꯅꯤ ꯍꯣꯏ ꯂꯩꯔꯝꯒꯅꯤ
ꯌꯦꯡꯉꯤꯔꯣ
ꯈꯪꯗꯔꯦꯗ
ꯍꯍ ꯑꯩ ꯍ‌ꯣꯖꯤ ꯋꯥꯗꯤ ꯋꯥꯔꯅꯤꯍ‌ꯦ ꯄꯨꯡ ꯑꯅꯤꯗ ꯌꯦꯟꯗꯤ ꯄꯨꯡ ꯃꯔꯤ ꯑꯗꯨꯋꯥꯏꯗ ꯂꯣꯏꯔꯅꯤꯕ ꯇꯧꯔꯤꯁꯦ ꯃꯉꯥꯗ꯭ꯔꯥ ꯄ‌ꯦꯅꯥꯜꯇꯤꯒ ꯀꯥꯎ ꯀꯥꯎꯅꯔꯗꯤ
ꯑꯗꯨꯅꯤ
ꯑꯇ‌ꯣꯞꯄ ꯐꯪꯗ꯭ꯔꯦꯅꯦ
ꯇꯨꯝꯂꯔ‌ꯣꯏ ꯇꯨꯝꯂꯔ‌ꯣꯏ ꯑꯗꯨꯗꯤ ꯇꯧ ꯂꯩꯔꯗꯤ
ꯑꯩ ꯍꯥ ꯑꯁ ꯉꯁꯤ ꯐꯣꯟ ꯑꯞꯗꯦꯠ ꯂꯥꯛꯑꯦ ꯁꯤꯁꯇꯦꯝꯗꯣ
ꯑꯣ
ꯑꯞꯗꯦꯠ ꯇꯧꯕꯤꯔꯒ ꯑꯥꯏꯀꯣꯟ ꯂꯣꯏꯅ ꯍꯣꯡ ꯍꯣꯡꯉꯦ ꯍꯥꯏꯅꯤ
ꯑꯣ ꯍꯧꯖꯤꯛ ꯀꯔꯤ ꯃꯥꯟꯈ꯭ꯔꯕ ꯍꯧꯖꯤꯛꯇꯤ
ꯑ ꯍꯧꯖꯤꯛꯇꯤ ꯐꯣꯟꯅꯦ ꯃꯦꯁꯦꯁꯀꯤꯗꯣ ꯕ꯭ꯂꯨꯅꯤꯅ ꯍꯥꯟꯅꯒꯤ ꯍꯥꯟꯅꯗꯤ ꯒ꯭ꯔꯤꯟ ꯂꯣꯏ ꯑꯣꯟꯈ꯭ꯔꯦ ꯍꯥꯏꯔꯤꯖꯤꯅꯤ
ꯑꯣ ꯀꯩꯅꯣ ꯀꯩꯅꯣ ꯏꯁꯇꯥꯏꯜꯗ ꯑꯣꯏꯔꯝꯒꯅꯤ
ꯎꯝ
ꯊꯥꯏꯅꯒꯤꯗꯣ
ꯐꯖꯗ꯭ꯔꯦ ꯃꯑꯣꯡꯗꯤ ꯃꯑꯣꯡ ꯃꯇꯧꯁꯤ
ꯌꯥꯗ꯭ꯔꯦ ꯍꯟꯗꯛꯁꯦ ꯂꯣꯏꯅ ꯁꯣꯏꯈ꯭ꯔꯦ ꯉꯁꯤꯁꯦ ꯑꯣꯐ ꯂꯧꯁꯤꯔꯥ ꯈꯜꯂꯤꯅꯤꯅꯦ
ꯀꯩꯇꯧꯔꯦ
ꯈꯪꯗꯦꯗ ꯑꯗꯨꯝ ꯆꯠꯁꯦ ꯍꯥꯏꯔꯗꯤ ꯆꯠꯄ ꯌꯥꯏ ꯌꯥꯎꯔꯛꯇ꯭ꯔꯗꯤ ꯆꯠꯂꯣꯏ ꯑꯩꯗꯤ ꯉꯁꯤꯁꯦ ꯆꯠꯅꯤꯡꯗ꯭ꯔꯒ ꯂꯩꯕꯅꯤ
ꯑꯩꯍꯥ ꯑꯁ ꯋꯥꯔꯦꯅꯦ ꯋꯥꯔꯦ ꯍꯥ
ꯄꯨꯡ ꯀꯌꯥꯗ ꯍꯜꯂꯛꯀꯦꯔꯣ
ꯍꯥꯏꯕ ꯉꯝꯗꯦꯅꯦ ꯊꯕꯛ ꯊꯕꯛ ꯃꯇꯨꯡ ꯏꯜꯂꯤ ꯊꯕꯛ ꯉꯟꯅ ꯂꯣꯏꯔꯗꯤ ꯂꯥꯛꯑꯦ ꯉ ꯂꯣꯏꯗ꯭ꯔꯗꯤ ꯂꯥꯛꯇ꯭ꯔꯦ ꯅꯣꯏ ꯉꯔꯥꯡ ꯑꯦꯝ ꯌꯨ ꯀꯨꯝꯕꯗꯣ
ꯎꯝ
ꯍꯦꯛ ꯂꯣꯏꯔꯒ ꯌꯨꯝ ꯍꯜꯂꯛꯄ꯭ꯔꯣ
ꯍꯣꯏ ꯗꯥꯏꯔꯦꯛ ꯌꯨꯝ ꯍꯜꯂꯛꯑꯦ ꯀꯩꯅꯣ ꯃꯦꯟꯐꯤꯠꯀꯤꯗꯨ ꯌꯥꯎꯁꯦꯔꯥ ꯈꯜꯂꯨꯕꯅꯦ ꯑꯗꯨꯕꯨ
ꯍꯥꯥ
ꯃꯦꯟꯐꯤꯠꯀꯤꯗꯣ ꯍꯧꯖꯤꯛ ꯃꯦꯟꯐꯤꯠ ꯂꯩꯌꯦꯅ
ꯃꯦꯟꯐꯤꯠ ꯀꯩ
ꯑꯦꯝ ꯌꯨ ꯑꯁ ꯀꯩꯅꯣꯅꯤꯅ ꯄ꯭ꯔꯣꯒ꯭ꯔꯥꯝ ꯈꯔ ꯂꯩ ꯉꯔꯥꯡꯅ ꯂꯣꯏꯈ꯭ꯔꯕꯅꯦꯕ ꯉꯔꯥꯡ ꯂꯥꯁ ꯗꯦꯅꯦꯕ
ꯑꯣ
ꯑꯗꯨ ꯃꯤꯁꯇꯔ ꯃꯤꯁ ꯀꯔꯤ ꯀꯔꯥ ꯇꯧꯕꯅꯦꯕ ꯑꯗꯣ ꯌꯦꯡꯁꯤꯔ ꯈꯜꯂꯨꯕꯅꯦ ꯑꯗꯨꯕꯨ
ꯌꯦꯗꯔꯦ
ꯗ
ꯇꯤꯒ ꯃꯣꯏꯗꯣ ꯌꯥꯎꯗꯦ ꯀꯩꯁꯨ ꯌꯥꯎꯗꯦ ꯇꯤꯛꯀꯦꯠꯁꯨ ꯂꯧꯗꯦ ꯑꯗꯨꯒꯤ
ꯑꯥꯏꯗꯤ ꯌꯥꯎꯗꯗꯤ ꯆꯪꯍꯟꯗ꯭ꯔꯣ ꯇꯧ ꯍꯥꯏꯔꯤꯁꯦ
ꯍꯥ
ꯍꯥꯏꯗꯤ ꯌꯥꯎꯗꯦ ꯆꯥꯍꯟꯗ꯭ꯔꯣ
ꯍꯣꯏ ꯇꯤꯀꯦꯠ ꯂꯧꯒꯗꯕꯅꯤꯅꯦ ꯑꯥꯏꯗꯤ ꯌꯥꯎꯗꯕꯁꯤꯡꯁꯦ
ꯅꯪꯗꯤ
ꯆꯪꯕ ꯌꯥꯏ ꯑꯩꯗꯤ ꯆꯪꯕ ꯌꯥꯏ
ꯆꯦ
ꯏꯊꯟꯗ ꯆꯪꯅ ꯀꯔꯤ ꯇꯧꯒꯦ ꯍꯥꯏꯕꯅꯣ ꯑꯗꯨꯗ
ꯑꯦ ꯑꯦ ꯑꯃꯗꯣ ꯂꯩ ꯂꯩꯔꯗꯤ ꯌꯥꯒꯦꯔꯥ ꯈꯜꯂꯨꯕ ꯅꯪꯗꯤ
ꯃꯣꯏ ꯀꯩꯅꯣ ꯍꯧꯖꯤꯛ ꯔꯤꯖꯦꯁꯟ ꯀꯩ ꯀꯔꯥ ꯇꯧꯕ ꯂꯩꯕꯅꯦ ꯑꯗꯨꯁꯨ ꯃꯇꯝ ꯁꯪꯗꯦ
ꯑꯦꯁ ꯇꯝ ꯁꯒꯗꯤ ꯍꯥꯏ ꯆꯁ ꯀꯩꯗꯧꯔꯦ ꯅꯨꯡ ꯅꯨꯡꯉꯥꯏꯇꯕ ꯂꯩꯅꯕ꯭ꯔꯣ ꯍꯥꯏ
ꯇꯧꯔ ꯂꯩꯕꯅꯤ ꯔꯤꯖꯔꯦꯁꯟ ꯃꯥ ꯊꯕꯛ ꯆꯤꯜꯂꯤ ꯍꯥꯏ ꯑꯗꯨꯒꯤ
ꯋꯥꯗꯤ ꯂꯣꯏꯅ ꯐ ꯐꯥꯎꯔꯝꯃꯤꯅꯦ ꯇꯧꯔꯤꯁꯦ ꯌꯥꯏ ꯌꯥꯏ
ꯍꯅ ꯑꯗꯨ꯭ꯔꯗꯤꯗꯤ ꯏꯁ
ꯑꯦ ꯊꯥꯎꯅꯥꯒꯗꯕꯅꯤ ꯀꯩꯅꯣ ꯎꯏ ꯑꯦ ꯊꯥꯎꯅꯥ ꯃꯅꯨꯡꯗ ꯍꯥꯏꯗꯤ ꯅꯠꯇꯦꯗꯅ
ꯗꯗꯤ ꯇꯧꯋꯦ ꯇꯧꯗꯦ ꯑꯗꯨ ꯈꯛꯇꯪꯅꯤ ꯑꯗꯨ ꯈꯛꯇꯪꯅꯦ ꯑꯇꯣꯞꯄꯗꯤ ꯀꯔꯤ ꯇꯧꯕ꯭ꯔꯣ ꯇꯧꯗꯕꯅꯣ ꯍꯥꯏꯕꯗꯤ ꯈꯪꯗꯩ
ꯑꯦ ꯌꯥ
ꯉꯁꯤ ꯑꯁ ꯀꯩꯅꯣꯁꯨ ꯆꯤ ꯀꯣꯏꯁꯨ ꯉꯁꯥꯏ ꯎꯗꯤ ꯎꯍꯧꯕꯅꯦ ꯑꯗꯨꯕꯨ ꯀꯗꯥꯏ ꯑꯃꯨꯛꯀ ꯆꯠꯄ꯭ꯔꯣ ꯃꯥꯡꯕ꯭ꯔꯣ ꯃꯥꯡꯒꯈ꯭ꯔꯦ ꯇꯁꯨ
ꯀꯥꯏꯗ ꯀꯥꯏꯗ ꯎꯕ
ꯑꯗꯨ ꯌꯨꯝ ꯑꯩꯈꯣꯏ ꯕꯥꯏꯛ ꯊꯧꯔ ꯂꯥꯛꯄꯅꯦꯕ ꯉꯁꯥꯏꯅꯗꯣ
ꯃꯥ ꯀ꯭ꯂꯥꯁ ꯑꯣꯏꯔꯛꯑꯝꯅꯤ
ꯑꯩ ꯉꯁꯥꯏ ꯀꯣꯜ ꯇꯧꯕꯗꯤ ꯑꯩ ꯌꯨꯝꯗ ꯂꯩ ꯂꯩꯌꯦ ꯍꯥꯏꯔ ꯂꯩ ꯫
ꯎꯝ
ꯊꯕꯛ ꯁꯨꯕ꯭ꯔꯗꯤ ꯊꯕꯛ ꯁꯨꯗꯦ ꯑꯗꯨꯕꯨ ꯌꯨꯝꯒꯤ ꯕꯤꯟꯈꯣꯏꯒꯤ ꯊꯕꯛ ꯁꯨꯔ ꯂꯩꯌꯦꯅ ꯃꯤꯁꯇ꯭ꯔꯤꯈꯣꯏ ꯑꯗꯨꯒꯤ ꯌꯥꯝ ꯂꯥꯞꯅ ꯂꯩꯕ ꯅꯨꯡꯉꯥꯏꯇ‌ꯦ ꯍꯥꯏꯔꯛꯑꯦ ꯑꯩꯉꯣꯟꯗ ꯉꯁꯥꯏ ꯫
ꯑꯥ ꯑꯩꯁꯨ ꯑꯁ ꯉꯁꯤ ꯆꯠꯂꯨꯔꯦ ꯊꯕꯛ ꯈꯔ ꯑꯩꯒꯤꯗꯣ ꯫ ꯇꯧꯔꯦ ꯑꯗꯨꯒ ꯍꯜꯂꯦ ꯄꯨꯡ ꯍꯣꯏ ꯑꯩ ꯉꯁꯥꯏ ꯅꯉꯣꯟꯗ ꯐꯣꯟ ꯇꯧꯔ‍ꯦ ꯑꯗꯨ ꯃꯇꯝꯗ ꯍꯦꯛ ꯍꯜꯂꯛꯄ
ꯑ
ꯇꯥꯟꯈ꯭ꯔꯦꯗ ꯉꯁꯤ ꯅꯨꯃꯤꯠꯁꯦ ꯅꯣꯡ ꯃꯪꯕꯅꯤꯅ ꯫ ꯀꯔꯤ ꯇꯧꯁꯤꯔꯥꯁꯨ ꯈꯪꯗꯦ ꯫ ꯅꯣꯡ ꯃꯪꯕꯅꯤꯅ ꯌꯥꯗ꯭ꯔꯦꯕ ꯫
ꯑꯗꯨꯅꯦ ꯍꯛꯆꯥꯡꯁꯦ ꯁꯣꯊꯔꯛꯏꯕ ꯑꯦ ꯫
ꯑꯗꯨꯗꯣ ꯊꯨꯅ ꯍꯜꯂꯛꯑ‌ꯣ
ꯑꯩꯗꯤ ꯅꯣꯏ ꯑꯥ ꯁꯤ ꯅꯪ ꯀꯣꯜ ꯇꯧꯔꯛꯑꯦ ꯉꯔꯥꯡꯗꯣ ꯫
ꯑꯥ
ꯅꯣꯏ ꯂꯣꯏꯔꯗꯤ ꯍꯥꯏꯔꯛꯑꯗꯤ ꯅꯪꯁꯨ ꯑꯥ ꯊ‌ꯣꯂꯛꯑꯣ ꯏꯁꯇꯦꯗꯤꯌꯝ ꯃꯅꯥꯛꯇ ꯑꯗꯨꯗ ꯅꯠꯇꯦ ꯅꯠꯇꯦ ꯫ ꯑꯄꯩ ꯈꯣꯏ ꯃꯅꯥꯛꯇ ꯊꯣꯛꯂꯛꯎ ꯑꯗꯨꯒ ꯑꯣꯛ ꯃꯨꯔꯤꯟꯗꯣ ꯗꯟꯗꯟ ꯂꯥꯎꯕꯗꯣ ꯑꯗꯨꯗ ꯆꯥꯔꯨꯁꯦꯒ ꯍꯥꯏꯕꯅꯦꯕ ꯫
ꯑꯩ ꯍꯥꯏ ꯍꯜꯂꯛꯄ ꯑꯥ ꯑꯩ ꯊ‌ꯣꯂꯛꯑꯒ ꯍꯥꯏꯕꯗꯗꯤ ꯌꯥꯔꯦꯗ ꯑꯩꯅ ꯆꯠꯁ‌ꯦꯔꯥ ꯍꯪꯕ
ꯑꯩꯉꯣꯟꯗꯗꯤꯍꯥ ꯒꯥꯞꯊꯤ ꯇꯧꯔꯛꯑꯝꯕ
ꯎꯪ ꯑꯩꯅ ꯆꯠꯁꯤꯔ ꯆꯂꯥꯁꯦ ꯍꯥꯏꯅ ꯉꯟꯁꯣ ꯉꯜꯂꯤꯅ ꯍꯥꯏꯅ ꯍꯥꯏꯕꯤꯕꯥꯅꯦꯕ
ꯄꯨꯡ ꯄꯨꯡ ꯑꯅꯤ ꯑꯍꯨꯝ ꯇꯥꯔꯝꯅꯤꯍꯦ ꯫
ꯋꯥꯏ ꯑꯗꯨꯒꯤ ꯑꯩꯅ ꯑꯦ ꯆꯠꯆ‍ꯦ ꯍꯥꯏꯔ ꯃꯥ ꯑꯁ ꯄꯥꯛꯁꯨ ꯌꯥꯎꯗꯦ ꯆꯠꯅꯤꯡꯗꯦꯗ ꯃꯥꯅ ꯑꯃꯨꯛꯀ ꯍꯥꯏꯔꯛꯄ
ꯃꯆꯤꯟ ꯊꯤꯅꯦ ꯑꯗꯨꯗꯤ ꯃꯥ
ꯑꯩ ꯑꯗꯨꯒꯤ ꯆꯠꯇꯕꯅꯤꯅ ꯆꯠꯇꯕꯅꯦꯕ ꯑꯩꯈꯣꯏꯗ
ꯎꯝ
ꯑꯩꯅꯗꯤ ꯆꯠꯁꯦ ꯍꯥꯏꯅ ꯍꯥꯏꯕꯤꯕꯅꯦꯕ ꯫
ꯄꯤꯇ꯭ꯔꯨꯗꯣ ꯌꯥꯎꯔ‌ꯣꯏ ꯍꯥꯏꯅ ꯅꯣꯏ ꯃꯅꯥꯛꯇ ꯑꯗꯨꯅ ꯀꯥꯏꯗ ꯀꯥꯏꯗ ꯀꯥꯏꯗ ꯊꯦꯡꯅꯕ ꯑꯗꯨꯅ ꯑꯃꯨꯛꯀ
ꯈꯣꯏꯗ ꯀ꯭ꯂꯥꯁ ꯆꯠꯇ꯭ꯔꯒ ꯅ‌ꯣꯛꯑ ꯂꯩꯕ
ꯌꯥꯝ ꯅꯪꯁꯨ ꯃꯤꯌꯥꯝꯕ ꯊꯣꯛꯎꯅꯦ ꯈ꯭ꯔꯥ
ꯇꯧꯑ‌ꯣꯗꯅ ꯀꯩꯅꯣ ꯑꯩꯗꯤ ꯃꯅꯥ ꯂꯩꯈꯠꯂꯒ ꯐꯨꯋꯥꯕꯅꯤꯍ‌ꯦ ꯁꯤꯗ‌ꯣ
ꯑꯥ ꯑꯩꯅ ꯍꯥꯏꯗꯤ ꯍꯥꯏꯕꯅꯤ ꯍꯥꯏꯕꯤꯕꯅꯤ ꯀꯔꯤꯅꯣ ꯅꯪ ꯀ꯭ꯂꯥꯁ ꯆꯠꯇ꯭ꯔꯒ ꯑꯗꯨꯝ ꯂꯩꯕꯗ ꯅꯍꯥꯟꯁꯨ ꯑꯗꯨꯃꯥꯏꯅ ꯇꯧꯔꯦ ꯑꯅꯤ ꯑꯍꯨꯝ ꯁꯨꯔꯦ ꯑꯗꯨ ꯇꯣꯏꯅ ꯆꯠꯂꯣ ꯍꯥꯏꯔꯦ ꯑꯁ ꯀꯔꯤ ꯀ꯭ꯂꯥꯁꯁꯨ ꯐꯖꯅꯁꯨ ꯂꯧꯗꯦ ꯑꯗꯨꯒ ꯅꯨꯄꯥ ꯃꯆꯥꯁꯤꯡꯁꯨ ꯂꯥꯛꯇꯦ ꯅꯨꯄꯤ ꯉꯥꯛꯇ ꯇꯜꯂꯦ ꯇꯧꯔꯛꯄ
ꯑꯣ
ꯑꯗꯨꯒ ꯍꯥꯏꯕꯤꯅꯤꯡꯗ꯭ꯔꯦꯗ ꯍꯥꯏꯦꯅ ꯑꯃꯨꯛ ꯇꯨꯃꯤꯟꯅ
ꯎ ꯍꯥꯏꯔꯒ ꯀꯅꯥꯗꯦ ꯍꯥꯏꯕꯅꯦ
ꯃꯉꯣꯟ ꯃꯉꯣꯟꯗꯗꯤ ꯑꯩꯅ ꯀꯧꯕꯤꯗꯕꯅꯦꯕ ꯆꯠꯅꯤꯡꯉꯥꯏꯗꯣ
ꯑꯥ
ꯑꯗꯨꯒꯤ
ꯏꯕꯥꯅꯤ ꯆꯂꯗꯤ ꯃꯥꯥ ꯃꯊꯟ ꯂꯩꯍꯧꯕ ꯇꯥꯕꯅꯤ ꯀꯩꯅꯣ
ꯑꯗꯨꯅꯦ ꯑꯗꯣ ꯃꯊꯟꯗ ꯂꯩꯅꯤꯡꯗꯦ ꯃꯥꯁꯨ ꯆꯠꯀꯦ ꯑꯩꯅ ꯍꯥꯏꯕ ꯅꯪ ꯊꯦꯡꯉꯣꯏ ꯑꯩ ꯃꯇꯝꯗꯣ ꯈꯪ ꯍꯥꯏꯕ ꯍꯥꯏ ꯈꯣꯠ ꯈꯔ ꯍꯥꯏꯐꯝ ꯈꯪꯗꯦ ꯅꯪ ꯊꯦꯡꯉꯗꯤ ꯍꯣꯔꯦꯟ ꯌꯨꯝꯗ ꯍꯟꯅꯤꯡꯉꯥꯏ ꯃꯇꯝ ꯀꯩꯅꯣ ꯇꯧꯕꯅꯤ ꯍꯥꯏꯕꯤꯕꯗꯨꯅꯤꯕ ꯑꯗꯨ ꯃ ꯀꯥꯏꯁꯨ ꯀꯥꯏꯗꯦ ꯃꯥꯗꯤ ꯄꯨꯡ ꯑꯍꯨꯝ ꯃꯔꯤ ꯑꯗꯨꯋꯥꯏꯗ ꯌꯨꯝ ꯑꯗꯨꯝ ꯍꯦꯛꯍꯜꯂꯦ ꯍꯥꯏꯌꯦ ꯑꯗꯨꯗꯤ ꯆꯠꯂꯁꯦ ꯍꯥꯏꯅ ꯄꯨꯕꯅꯦꯕ
ꯑꯗꯨ ꯅꯣꯏ ꯀꯩꯁꯨ ꯇꯧꯗ꯭ꯔꯦ ꯍꯜꯂꯛꯄꯗꯗꯤ
ꯇꯧꯗꯦ ꯎꯝ ꯀꯩꯁꯨ ꯇꯧꯗꯦ ꯀ꯭ꯂꯤꯟꯅꯦ ꯀ꯭ꯂꯤꯟ ꯀ꯭ꯂꯤꯟ ꯑꯦꯟ ꯀ꯭ꯂꯤꯌꯥꯔꯅꯦ ꯉꯁꯤ ꯀꯩꯕ
ꯉꯔꯥꯡ ꯉꯔꯥꯡ ꯀ꯭ꯂꯤꯟ ꯑꯦꯟ ꯀ꯭ꯂꯤꯌꯥꯔ ꯑꯣꯏꯒꯗꯕ꯭ꯔꯣ ꯅꯪꯁꯨ
ꯅꯠꯇꯦꯏ ꯉꯔꯥꯡ ꯅꯍꯟꯁꯨ ꯏꯁ ꯀꯨꯏꯔꯦꯗ
ꯍꯩꯄꯗꯤ ꯕꯔꯗꯦ ꯕꯔꯗꯦ ꯅꯨꯃꯤꯠꯇꯗꯤ ꯀꯔꯤꯅꯣ ꯂꯥꯛꯑꯒꯦ ꯂꯥꯛꯑꯒꯦ ꯉꯥꯏꯕꯗꯤ ꯋꯥꯗꯤ ꯋꯥꯈ꯭ꯔꯕꯅꯦ ꯑꯗꯨ ꯅꯨꯃꯤꯠꯇꯨꯗꯩ
ꯏꯁ ꯌꯥꯝ ꯀꯨꯏꯕꯁꯨ ꯅꯠꯇꯕꯗꯨꯕꯨ
ꯑꯦ ꯀꯨꯏꯗ ꯑꯦ ꯌꯥꯝꯅ ꯀꯨꯏꯕꯗꯤ ꯅꯠꯇꯦ ꯑꯗꯨꯕꯨ ꯀꯨꯏꯗꯤ ꯀꯨꯏꯗꯦꯍꯦ ꯑꯗꯨ ꯑꯩꯈꯣꯏꯗꯤ ꯀꯥꯏꯗꯗꯤ ꯃꯤ ꯈꯔꯗꯤ ꯆꯥꯛꯂꯥꯝꯃꯦ ꯍꯥꯏꯂꯦ ꯐꯣꯟ ꯇꯧꯕꯅ ꯑꯃ ꯂꯥꯛꯄꯅ ꯑꯃ ꯇꯩꯔ ꯂꯩꯔꯦ
ꯎꯝ ꯉꯁꯤꯁꯦ ꯑꯩ ꯉꯁꯥꯏꯗꯣ
ꯎꯝ
ꯏꯃꯥꯟꯅꯕꯒ ꯆꯠꯁꯦꯅꯦ ꯈꯟꯕꯅꯦꯕ
ꯑ
ꯑꯗꯣ ꯃꯥꯁꯨ ꯑꯁ ꯇꯜꯂꯦꯗ ꯆꯠꯅꯤꯡꯗꯦꯗ ꯃꯌꯨꯝꯗ ꯃꯄꯥꯗꯣꯟ ꯅꯩꯌꯦ ꯍꯥꯏꯔ ꯂꯩꯕ ꯑꯗꯨꯗꯤ ꯐꯠ ꯑꯩꯅꯗꯤꯗꯖꯤꯒꯤꯗꯣ
ꯑꯣ ꯑꯣ ꯃꯥ ꯍꯣꯖꯇꯦꯜꯗ ꯂꯩꯇ꯭ꯔꯦ ꯇꯣꯛꯈ꯭ꯔꯦ
ꯂꯩꯌꯦ ꯑꯗꯨ ꯃꯕꯥꯇꯣꯟ ꯑꯗꯨꯃꯗ ꯂꯥꯛꯄ
ꯑꯣ ꯑꯣ
ꯉꯥꯇꯪꯒꯤ ꯊꯕꯛ ꯏꯝꯐꯥꯜꯗ ꯀꯨꯝꯕ ꯉꯥꯇꯪꯒꯤ
ꯑꯣ ꯑꯣ
ꯑꯗꯨꯒꯤ ꯂꯩꯕꯒꯤ ꯇꯜꯂꯦꯗ ꯃꯅꯝ ꯆꯦꯜꯂꯗꯤ ꯀꯌꯥ ꯆꯠꯂꯒ
ꯍꯝ ꯍꯝ
ꯀꯔꯤ ꯀꯔꯥ ꯇꯧꯔꯒ ꯃꯥꯁꯨ ꯊꯣꯛꯅꯤꯡꯗ꯭ꯔꯦ ꯍꯥꯏ ꯑꯗꯨꯗꯤ ꯑꯁ ꯐꯔꯦ ꯑꯩꯁꯨ ꯌꯨꯝ ꯍꯜꯂꯒꯦ ꯍꯥꯏꯅ ꯍꯜꯂꯦ ꯅꯠꯇ꯭ꯔꯗꯤ ꯉꯁꯥꯏꯗꯣ ꯐꯝꯁꯦꯔꯥ ꯍꯥꯏꯅ ꯈꯟꯕꯅꯦꯕ
ꯎꯝ ꯍꯝ ꯍꯦꯁꯁ ꯅꯣꯡꯗꯤ ꯃꯪꯉꯦ ꯅꯣꯡꯗꯤ ꯇꯥꯗꯦ
ꯎꯝ ꯊꯨꯅꯍꯜꯂꯥꯛꯑꯣ ꯊꯨꯅꯍꯂꯥꯛꯑꯒ ꯅꯪ ꯇꯝ ꯈꯦꯂ ꯂꯩꯔꯗꯤ ꯊꯣꯛꯄ ꯃꯑꯣꯡ ꯇꯥꯔꯗꯤ ꯊꯣꯛꯎꯁꯦ
ꯑꯁ ꯃꯑꯣꯟꯗꯤ ꯑꯗꯨꯝ ꯇꯥꯔ ꯂꯩꯅꯦ ꯉꯁꯥꯏꯗꯒꯤ
ꯎꯝ ꯑꯩꯈꯣꯏ ꯀꯦ ꯖꯤ ꯑꯦꯐꯁꯨ ꯀꯧꯁꯦ ꯀꯦ ꯖꯤ ꯑꯦꯐꯁꯨ ꯉꯔꯥꯡ ꯈꯔ ꯄꯥꯏꯅꯤꯡꯉꯦ ꯀꯔꯤ ꯀꯔꯥ ꯇꯧꯔ ꯂꯩꯕꯅꯦꯕ
ꯑꯗꯨ ꯀꯔꯤꯅꯣ ꯍꯥꯟꯗ ꯌꯥꯝꯅ ꯔꯤꯒꯨꯂꯔ ꯆꯠꯈ꯭ꯔꯦ ꯑꯗꯨꯀꯥꯟꯁꯨꯣ ꯅꯍꯥꯟ ꯍꯥꯟꯗꯗꯤ ꯋꯥ ꯆꯠꯁꯦꯔ ꯆꯠꯅꯤꯡꯗꯦ ꯆꯠꯅꯤꯡꯗꯦ ꯍꯥꯏ ꯂꯩ ꯍꯟꯗꯛꯅ ꯃꯥꯅ ꯑꯣꯏꯅ ꯅꯠꯇꯦ ꯅꯠꯇꯦ ꯃꯥꯅ ꯍꯟꯗꯛꯇꯤ ꯃꯥꯅ ꯑꯗꯨꯝ ꯍꯧꯔꯛꯏꯕ ꯄ꯭ꯂꯥꯟꯗꯣ
ꯎꯝ
ꯀꯥꯟꯅꯗꯤ ꯆꯁꯦ ꯋꯥꯏꯁ ꯅ ꯆꯂ ꯆ ꯍꯥꯏꯔꯦ
ꯑꯗꯨꯃꯥꯏꯅ ꯇꯧꯔꯒ ꯉꯔꯥꯡ ꯋꯥꯛꯀꯤꯡ ꯆꯠꯄꯗ ꯑꯁ ꯉ ꯊꯣꯛꯎ ꯑꯩꯈꯣꯏ ꯑ ꯑꯩꯈꯣꯏꯗ ꯆꯠꯂꯨꯔꯗꯤ ꯑꯅꯤ ꯋꯥꯀꯤꯡ ꯆꯠꯇ꯭ꯔꯒ ꯇꯧꯔꯛꯄ ꯆꯠꯂꯦ ꯍꯌꯦꯡ ꯑꯣꯏꯅ ꯆꯠꯅꯤꯡꯉꯗꯤ ꯆꯠꯄ ꯌꯥꯏ ꯍꯥꯏꯕꯤꯕ ꯑꯩꯅ ꯊꯣꯛꯑꯣ ꯋꯥꯈ ꯋꯥꯋꯀꯤꯡ ꯆꯠꯔꯨꯁꯦ ꯍꯥꯏꯅ ꯑꯃꯨꯛ ꯀꯣꯜ ꯇꯧꯔꯤꯤ ꯊꯣꯛꯣꯔꯛꯄꯅꯦ ꯅꯠꯇ꯭ꯔꯗꯤ ꯃꯥ ꯀꯤꯡꯖꯅꯤꯡꯗ꯭ꯔꯦ ꯀꯥꯏ ꯇꯧꯔꯛꯄ ꯋꯥꯅꯤꯅ ꯑꯩꯈꯣꯏ ꯄꯨꯂꯞ ꯇꯠꯂꯦꯕ ꯐꯤꯒ ꯑꯅꯦ
ꯍꯥꯥ ꯑꯣ
ꯑꯦ ꯆꯤꯒ ꯀꯦꯖꯤ ꯑꯦꯐꯅꯦ ꯏꯅꯥꯎꯄꯤꯁꯨ ꯆꯠꯂꯦꯕ
ꯑꯣ
ꯑꯕꯤꯖꯨ ꯆ ꯆ ꯍꯥ
ꯋꯥꯛꯇ ꯃꯤ ꯌꯥꯝ꯭ꯔꯣ
ꯍꯣꯏ ꯌꯥꯝꯃꯦ ꯃꯥꯅꯤ ꯌꯥꯝꯃꯦ ꯉꯥꯡꯄꯤꯤꯁꯨ ꯌꯥꯎꯕꯅꯤꯅ ꯉꯥꯏꯕꯗꯣ ꯑꯁ ꯋꯥꯏꯑꯕ ꯏꯅꯥꯎꯄꯤꯁ ꯈꯔ ꯇꯞꯄꯅꯤm ꯆꯠꯄ ꯉꯥꯏꯕ ꯆꯠꯄ ꯉꯥꯏ ꯑꯩꯈꯣꯏꯁꯨ ꯑꯦ ꯑꯁ ꯆꯠꯃꯤꯟꯅꯅꯤꯡꯕꯗꯤ ꯅꯨꯡꯉꯥꯏꯇꯦ ꯑꯗꯨꯕꯨ ꯃꯥꯁꯨ ꯆꯠꯅꯤꯡꯉ ꯂꯩꯕꯅꯤꯀꯣ
ꯎꯝ ꯎꯝ
ꯃꯊꯟꯇ ꯆꯠꯄꯁꯨ ꯇꯜꯂꯦ ꯍꯥꯏꯌꯦ ꯑꯗꯨꯒꯤ
ꯃꯥ ꯌꯨꯝꯗ ꯂꯩꯔꯤꯕꯣ ꯍꯧꯖꯤꯛꯐꯥꯎ ꯕꯣꯔꯗꯤꯡ ꯆꯠ
ꯅꯌꯦ ꯆꯠꯇꯦ ꯆꯠꯂꯔꯣꯏ ꯍꯧꯖꯤꯛ ꯆꯠꯈꯤꯔꯣꯏ ꯉꯥꯏꯍꯥꯛꯇꯪ ꯉꯥꯏꯔꯒ ꯆꯠꯀꯅꯤ
ꯑꯣ ꯂꯥꯛꯄꯗꯤ ꯌꯥꯔꯔꯕꯅꯤꯅ ꯍꯧꯖꯤꯛꯇꯤ
ꯀ꯭ꯂꯥꯁ ꯆꯠꯄ ꯍꯧꯔꯛꯏ ꯑꯗꯨꯕꯨ ꯃꯣꯏ ꯍꯣꯁꯇꯦꯜꯗ ꯆꯪꯅꯤꯡꯉꯥꯏ ꯃꯇꯝ ꯁꯨꯗꯔꯤ
ꯑꯣ
ꯌꯨꯣꯏꯅꯤ ꯃꯣꯏ ꯍꯥꯏꯔꯛꯀꯅꯤ ꯍꯥꯏꯕꯅꯤ ꯇꯝ ꯁꯨꯔꯗꯤ ꯃꯇꯝꯗꯨꯣ